ꯑꯥꯎ
ꯇꯥꯕ꯭ꯔꯣ
ꯑꯣ ꯇꯥꯏꯌꯦ
ꯎꯍꯨꯝ ꯑꯁꯤ ꯑꯩꯒꯤ ꯏꯃꯥꯒꯤ ꯅꯝꯕꯔ
ꯍꯥ ꯍꯥ ꯍꯥ ꯅꯨꯄꯤ ꯍꯥꯏꯔꯒ ꯈꯜꯂꯒ ꯂꯩꯔꯦ
ꯏꯃꯥꯒꯤ ꯐꯣꯟꯁꯨ ꯀꯣꯜ ꯇꯧꯕ ꯌꯥꯏꯗꯅꯥ
ꯑꯌꯥ ꯀꯥꯏꯗ ꯂꯩꯔꯨꯅꯤ ꯑꯩꯗꯤ ꯅꯨ ꯅꯨꯄꯤꯒꯤ ꯃꯤꯡ ꯊꯣꯛꯄꯒꯤ ꯑꯁ ꯀꯅꯥ ꯑꯣꯏꯕ ꯖꯥꯠꯂꯥ ꯍꯥꯏꯅ ꯈꯜꯂꯒ ꯂꯩꯕ
ꯁꯤꯅꯤ ꯁꯤꯅꯤ ꯑꯗꯣ ꯍꯩ ꯌꯥ ꯈꯪꯗꯦꯅꯦ ꯌꯨꯝꯗ ꯂꯩ ꯂꯩꯕꯅꯤꯅ ꯆꯔꯥ ꯋꯥꯟꯁꯦꯅ ꯇꯧꯔꯤꯅꯦ ꯑꯈꯣꯏ ꯏꯃꯨꯡꯁꯦ
ꯀꯩ ꯃꯊꯦꯜ ꯆꯥꯒꯦ ꯉꯁꯤ
ꯉꯁꯤ ꯎꯇꯤ ꯆꯥꯏ
ꯍꯥꯎꯔꯝꯒꯗꯤ ꯎꯇꯤ ꯆꯥꯕꯁꯦ ꯎꯇꯤ ꯆꯗꯕ ꯀꯨꯏꯔꯦ
ꯑꯁ ꯑꯈꯣꯏ ꯎꯇꯤꯗꯤ ꯑꯦꯎ ꯑꯦꯕ꯭ꯔꯤ ꯁꯟꯗꯦ ꯃꯟꯗꯦ ꯁꯨꯝ ꯆꯥꯏꯗ
ꯑꯥ ꯑꯥ ꯉꯔꯥꯡ ꯐꯗꯔꯁ ꯗꯦ ꯅꯨꯡꯉꯥꯏꯕ꯭ꯔꯣ ꯀꯃꯥꯏꯟ ꯇꯧꯋꯤ
ꯑꯈꯣꯏꯁꯦ ꯁꯨꯝ ꯅꯨꯡꯉꯥꯏ
ꯀꯩ ꯄꯤꯒꯦ ꯅꯣꯏ ꯕꯕꯥꯗ
ꯐꯨꯔꯤꯠ ꯑꯃ ꯈꯡꯒꯥꯎ ꯑꯃ ꯑꯗꯨꯒ ꯄꯥꯔꯐ꯭ꯌꯨꯝ ꯑꯃ ꯍꯦ ꯍꯦ
ꯑꯁ ꯌꯥꯝꯃꯤꯀꯣ
ꯗ꯭ꯔꯦꯕ ꯑꯗꯨꯒꯤ ꯑꯦ ꯌꯥꯝ ꯍꯥꯏꯗꯤ ꯍꯟꯗꯛꯁꯦ ꯌꯥꯝ ꯁꯥꯏꯅꯀꯣ
ꯑꯥ
ꯑꯗꯨꯒ ꯑꯈꯣꯏ ꯏꯄꯥꯈꯣꯏꯗꯤ ꯇꯨꯃꯤꯟꯅ ꯊꯜ ꯂꯩꯕꯒꯤ ꯍꯩꯇꯦꯕ ꯇꯨꯃꯤꯟꯅ ꯐꯝꯕ ꯍꯩꯇꯦꯕ ꯊꯕꯛ ꯁꯨꯝ ꯇꯧꯅꯤꯡꯕꯗꯣ ꯑꯗꯨꯒꯤ ꯌꯥꯗ꯭ꯔꯦ ꯅꯪ ꯍꯨꯃꯥꯡꯗꯣ ꯌꯥꯔꯣꯏ ꯏꯔꯨꯁꯨ ꯀꯩ ꯇꯧꯔꯁꯨ
ꯍꯥ ꯍꯥ
ꯀꯔꯤ ꯍꯥꯏꯔꯤꯒꯦ
ꯇꯥꯡꯉꯝꯒꯅꯤ ꯑꯗꯣ ꯄꯔꯐ꯭ꯌꯨꯝꯒ ꯐꯨꯔꯤꯠꯒꯨꯝꯕ ꯂꯩꯕꯗꯣ
ꯀꯔꯤꯕꯥ
ꯇꯥꯡꯉꯝꯒꯅꯤ ꯕꯥ
ꯀꯔꯤ ꯇꯥꯡꯕꯅꯣ ꯂꯨ ꯂꯨꯄꯥ ꯌꯥꯡꯈꯩ ꯌꯥꯡꯈꯩꯒꯤꯗꯣ
ꯏꯁ ꯌꯥꯡꯈꯩꯒꯤ ꯌꯥꯎꯗꯦ ꯅꯨꯄꯥꯒꯤ ꯗ꯭ꯔꯦꯁ
ꯑꯁ ꯈꯪꯗꯦꯅꯦ ꯅꯨꯄꯥꯒꯤ ꯗ꯭ꯔꯦꯁꯁꯦ ꯑꯈꯣꯏ ꯐꯨꯔꯤꯠꯁꯨ ꯈꯪꯒꯥꯎꯁꯨ ꯏꯚꯟ ꯄꯔꯐ꯭ꯌꯨꯝꯁꯨ ꯇꯥꯡꯉꯤꯀꯣ
ꯇꯥꯡꯕ ꯈꯛꯇꯅꯦꯕ ꯍꯣꯏ ꯇꯥꯡꯉꯦ ꯑꯗꯨꯒꯤꯅꯦ
ꯑꯗꯨꯒꯤꯅꯦ ꯅꯨꯄꯥ ꯑꯩꯁꯨ ꯈꯜꯂꯤꯅꯦ ꯀꯩꯒꯤꯅꯣ ꯍꯥꯏꯕ ꯀꯥꯟꯗ ꯈꯪꯕ꯭ꯔꯥ ꯅꯨꯄꯥꯁꯤ ꯗ꯭ꯔꯦꯁ ꯄꯥꯛ ꯂꯩꯗꯦꯗꯅꯥ
ꯑꯥ ꯑꯗꯨꯒꯤ ꯑꯃ ꯂꯩꯔꯗꯤ ꯀꯨꯏꯅ ꯆꯠꯂꯦꯕꯥ
ꯑꯁ ꯆꯍꯤ ꯃꯔꯤ ꯍꯥꯞꯇ꯭ꯔꯗꯤ ꯌꯥꯗꯦ ꯍꯥꯏ
ꯅꯨꯄꯤꯁꯤꯡꯗꯤ ꯍꯥꯏꯔꯦ ꯅꯨꯄꯤꯁꯤꯡꯗꯤ ꯗ꯭ꯔꯦꯁ ꯌꯥꯝꯕꯁꯦ ꯃꯃꯜꯁꯨ ꯍꯣꯡꯉꯦ ꯑꯗꯨ ꯍꯣꯏ ꯇꯥꯡꯕꯁꯨ ꯌꯥꯎꯋꯦ ꯑꯗꯨ ꯑꯣꯏꯔꯁꯨ ꯅꯨꯄꯤꯁꯤꯡꯗꯤ ꯑꯗꯨꯝ ꯍꯥꯞꯄꯗꯣ ꯑꯗꯨꯝ ꯑꯃꯨꯛꯀ ꯍꯥꯞꯔꯗꯤ ꯍꯥꯏꯕꯗꯤ ꯌꯥꯝꯅ ꯍꯥꯞꯃꯜꯂꯤ ꯀꯩꯅꯣ ꯇꯧꯋꯤꯅ ꯅꯨꯄꯤꯁꯤꯡꯗꯤ ꯑꯗꯨꯒꯤ ꯑꯅꯧꯕ ꯑꯃꯨꯛ ꯂꯧꯅꯤꯡꯉꯦꯅ ꯑꯗꯨꯒꯤꯅꯦ ꯅꯨꯄꯤꯁꯤꯡꯒꯤꯗꯤ ꯈꯔ ꯎꯝ ꯑꯥ ꯍꯣꯡꯉꯦꯅ
ꯈꯪꯗ꯭ꯔꯦ ꯑꯗꯨꯗꯤ ꯇꯣꯏ ꯇꯣꯏꯅ ꯂꯩꯕꯒꯤꯔꯣ ꯑꯩꯈꯣꯏ ꯌꯣꯟꯕ ꯃꯤꯁꯨ ꯌꯥꯝ ꯍꯣ ꯍꯣꯡꯅ ꯄꯤꯅꯦ
ꯎꯝ
ꯑꯗꯣ ꯕꯖꯥꯔꯒꯨꯝꯕ ꯆꯠꯄ ꯀꯥꯟꯗ ꯑꯁ ꯅꯨꯄꯥꯒꯤ ꯐꯨꯔꯤꯠ ꯂꯨꯄꯥ ꯆꯅꯤ ꯆꯍꯨꯝꯒꯤ ꯂꯩꯇ꯭ꯔꯦ ꯍꯟꯗꯛ
ꯑꯈꯣꯏꯁꯨ ꯐꯥꯗꯔꯁ ꯗꯦꯒꯤ ꯑꯁꯤ ꯖꯨꯗꯤꯑꯣꯗ ꯆꯪꯉꯦꯕ ꯆꯪꯔꯒ ꯎꯝ ꯐꯖꯕꯗꯤ ꯌꯥꯎꯗ꯭ꯔꯦ ꯄꯣꯠ ꯆꯩꯁꯤꯡꯗꯣ ꯂꯣꯏꯅ ꯀꯩꯅꯣ ꯃꯣꯏꯁꯦ ꯂꯣꯏꯅ ꯀꯩ ꯍꯥꯏꯗ꯭ꯔꯥ ꯁꯦꯜꯁꯦ ꯂꯣꯏꯕ ꯃꯥꯜꯂꯦ ꯑꯗꯨꯒꯤ ꯌꯦꯡꯉ ꯑꯥ ꯐꯨꯔꯤꯠ ꯑꯃ ꯑꯥ ꯀꯣꯇꯥꯟꯒꯤꯅꯤꯗ ꯑꯗꯨꯝ ꯀꯣꯂꯔ ꯇ꯭ꯔꯤ ꯁꯥꯔꯠꯀꯣ ꯑꯗꯨꯁꯨ ꯁꯤꯛꯁ ꯍꯟꯗ꯭ꯔꯦꯗ ꯍꯥꯏꯅꯦ ꯇꯥꯡꯉꯦ
ꯎꯝ ꯇꯥꯡꯉꯦ ꯇꯥꯡꯉꯦ ꯂꯨꯄꯥ ꯆꯥꯝꯃꯉꯥꯒꯤ ꯅꯠꯇ꯭ꯔꯗꯤ ꯅꯨꯨꯄꯥꯒꯤꯗꯤ
ꯎꯝ ꯄꯥꯛ ꯐꯪꯗ꯭ꯔꯦꯕ
ꯎꯝ ꯑꯗꯨꯒꯤꯅꯦ ꯄꯥꯈꯪ ꯃꯌꯥꯝꯁꯦ ꯀꯨꯏꯅ ꯁꯨꯝ ꯂꯩꯔꯗꯤ ꯐꯨꯔꯤ ꯐꯨꯔꯤꯠ ꯈꯪꯡꯒꯔꯥꯎꯕ ꯑꯣꯟꯕꯗꯣ ꯃꯣꯏ ꯄꯥꯁꯄꯣꯔꯠ ꯑꯣꯟꯕꯗꯣ ꯗ꯭ꯔꯦꯁ ꯍꯣꯡꯗꯕꯤꯗ ꯂꯩꯕꯗꯣ
ꯑꯁ ꯅꯨꯄꯥ ꯈꯔꯗꯤ ꯌꯥꯝꯅ ꯗ꯭ꯔꯦꯁ ꯆꯣꯛꯄꯁꯨ ꯌꯥꯎꯋꯤꯗ
ꯌꯥꯎꯋꯤ ꯌꯥꯎꯋꯤ ꯑꯗꯨꯗꯤ ꯍꯣꯏ ꯃꯤ ꯃꯤꯒꯤꯁꯨ ꯂꯩꯗꯅ ꯑꯗꯣ ꯏꯃꯥꯟꯅꯕ ꯃꯁꯦꯟꯁꯨ ꯂꯩꯀꯣ ꯏꯃꯥꯟꯅꯕ ꯑꯦꯛꯖꯥꯝꯄꯜ ꯑꯈꯣꯏ ꯀꯣꯂꯦꯖꯇꯁꯨ ꯏꯃꯥꯟꯅꯕ ꯈꯔ ꯑꯦꯛꯇꯤꯞ ꯍꯥꯏꯕꯗꯤ ꯀꯦꯕ ꯈꯔ ꯑꯥ ꯀꯦꯕ ꯅꯠꯇ꯭ꯔꯗꯤ ꯀꯩ ꯀꯩ ꯈꯔ ꯃꯦꯟꯇꯦꯟ ꯇꯧꯕ ꯀꯥꯡꯒꯨꯗ ꯇꯤꯟꯅꯔꯗꯤ ꯑꯈꯣꯏꯁꯨ ꯃꯈꯣꯏ ꯁꯨꯝ ꯃꯇꯧꯗꯣ ꯑꯈꯣꯏꯁꯨ ꯑꯦꯗꯥꯞ ꯇꯧꯋꯦꯕ
ꯎꯝ ꯅꯣꯏꯁꯨ ꯂꯩꯔꯝꯒꯅꯤ ꯌꯥꯝꯅ ꯂꯩꯔꯝꯒꯅꯤ ꯃꯥꯜꯂꯦꯗ ꯂꯩꯅꯤꯉꯥꯏ
ꯀꯩꯑꯕ
ꯗ꯭ꯔꯦꯁꯇ ꯌꯥꯝ ꯂꯩꯔꯝꯒꯅꯦꯕ
ꯑꯁ ꯀꯗꯥꯥꯏꯗꯒꯤ
ꯅꯣꯏ ꯑ
ꯁꯛ ꯃꯥꯏ ꯈꯔ ꯐꯖꯕꯩꯒꯤꯅꯦ ꯗ꯭ꯔꯦꯁꯇꯤ ꯁꯨꯝ ꯍꯣꯡꯗꯦꯕ ꯑꯈꯣꯏꯁꯦ
ꯃꯗꯣ ꯍꯥꯞꯇꯠ ꯇꯧꯋꯦ ꯍꯥꯏꯕꯁꯨ ꯊꯕꯛ ꯑꯗꯨ ꯃꯇꯝꯗ ꯌꯥꯝ ꯂꯩꯔꯝꯒꯅꯤꯕ
ꯀꯗꯥꯏꯗꯒꯤ ꯑꯈꯣꯏ ꯏꯃꯥꯖꯣꯕꯗꯣ ꯑꯩ ꯑꯩꯗꯤ ꯃꯈꯥꯗ ꯂꯩꯇꯦꯅ ꯑꯩꯗꯤ ꯃꯊꯛꯇ ꯂꯩꯌꯦ
ꯑꯗꯨ ꯑꯣꯏꯔꯗꯤ ꯐꯣꯔꯃꯦꯜꯗ꯭ꯔꯦꯁ ꯍꯥꯞꯔꯒ ꯆꯠꯇꯣꯏꯅꯤꯅ
ꯑꯗꯣ ꯃꯤ ꯀꯅꯥꯁꯨ ꯊꯦꯡꯅꯗꯦꯗꯅ ꯍꯥꯏꯕꯗꯤ
ꯑꯗꯨ ꯑꯣꯏꯔꯁꯨ ꯊꯦꯡꯅꯗ꯭ꯔꯁꯨ ꯅꯣꯏ ꯏꯁꯇꯥꯐ ꯊꯦꯡꯅꯒꯅꯤ ꯃꯥꯗ ꯁꯣꯏꯗꯅ ꯅꯨꯄꯤ ꯌꯥꯝꯃꯦ ꯍꯥꯏꯕꯦ ꯅꯠꯇ꯭ꯔꯣ ꯑꯍ
ꯅꯨꯄꯤꯗꯤ ꯌꯥꯝꯃꯦ ꯑꯗꯣ ꯑꯩ ꯑꯗꯨꯒꯨꯝꯕ ꯌꯥꯝ ꯈꯟꯗ꯭ꯔꯦ ꯃꯊꯛꯇ ꯂꯩꯌꯦ ꯄꯨꯔꯥ ꯍꯣꯜꯗꯦꯁꯦ ꯈꯛꯇ ꯏꯚꯤꯅꯤꯡ ꯃꯣꯔꯅꯤꯡꯒ ꯏꯚꯤꯅꯤꯡ ꯈꯛꯇ ꯃꯤꯇꯤꯡ ꯇꯧꯔꯀꯥꯟꯗ ꯊꯦꯡꯅꯩ ꯑꯗꯨ ꯅꯠꯇꯅ ꯑꯇꯩꯗꯤ ꯊꯦꯡꯅꯗꯦ ꯑꯗꯨꯗꯤ ꯗ꯭ꯔꯦꯁꯁꯨ ꯍꯣꯡꯗꯦ ꯑꯩꯗꯤ ꯍꯪꯉꯣ ꯑꯈꯣꯏ ꯃꯆꯧ ꯀꯥꯡꯕꯨꯗ
ꯌꯥꯝ ꯂꯥꯏꯔꯝꯒꯗꯕ ꯃꯥꯥꯟꯕ
ꯐꯣꯔꯦꯟ ꯑꯣꯐꯤꯁꯥꯔ ꯑꯣꯏꯕ ꯀꯥꯟꯗ ꯑꯗꯨꯇ ꯑꯣꯏꯅ ꯇꯧꯕ ꯇꯥꯔꯦ ꯍꯧꯖꯤꯛꯇꯤ ꯎꯄꯥꯏ ꯂꯩꯇ꯭ꯔꯤꯗ ꯅꯨꯄꯥ ꯄꯨꯟꯁꯤꯁꯦ ꯎꯄꯥꯏ ꯂꯩꯇꯦꯅꯦ ꯈꯔ ꯈꯥꯡꯕ ꯈꯔ ꯀꯟꯗꯔꯗꯤꯀꯣ ꯑꯁ
ꯑꯁ ꯑꯣꯏꯔꯁꯨ ꯂꯩꯔꯝꯒꯅꯤꯗ ꯌꯥꯝ ꯂꯩꯔꯝꯒꯅꯤ
ꯂꯩꯇꯕꯒꯤꯅꯦ ꯂꯩꯇꯦ ꯍꯥꯏꯔꯤꯁꯦ ꯂꯩ ꯎꯝ ꯑꯗꯨꯃꯥꯏꯅ ꯂꯩꯔꯦꯀꯣ ꯑꯗꯨꯒ ꯍꯟꯗꯛ ꯈ꯭ꯔꯤꯁꯃꯥꯁꯀꯤ ꯀꯩ ꯀꯩ ꯄ꯭ꯂꯥꯟ ꯂꯩꯕ꯭ꯔꯥ ꯍꯥꯏꯕꯗꯤ ꯅꯍꯥꯟ ꯀꯃꯥꯏꯅ ꯇꯧꯕ꯭ꯔꯥ
ꯍꯍꯍꯍ
ꯌꯦꯡꯉꯣꯅꯦ ꯅꯪ ꯈ꯭ꯔꯤꯁꯃꯥꯁ ꯆꯠꯇꯕꯤꯗ ꯀꯔꯤ ꯇꯧꯒꯦ ꯍꯥꯏꯕ꯭ꯔꯥ ꯏꯝꯐꯥꯜꯗ
ꯅꯨꯄꯥꯗꯣ ꯊꯕꯛ ꯇꯧꯔꯒ ꯄꯩꯁꯥ ꯇꯥꯥꯟꯈ꯭ꯔꯒꯦ ꯀ꯭ꯔꯤꯁꯃꯥꯁ ꯅꯤꯡꯗ꯭ꯔꯦ
ꯏꯂꯦ ꯃꯇꯝ ꯃꯥꯡꯅꯕ
ꯅꯣꯏ ꯂꯥꯑꯗꯤ ꯂꯥꯛ ꯂꯥꯛꯀꯦ
ꯗ ꯑꯃꯈꯛꯇ ꯂꯥꯛꯄꯗ ꯑꯗꯨꯁꯨ ꯅꯨꯡꯉꯥꯏꯍꯧ ꯅꯨꯡꯉꯥꯏ
ꯐꯥꯒꯤ ꯇꯧꯕꯅꯤꯗ ꯐꯥꯒꯤ ꯇꯧꯕꯅꯦ ꯆꯠꯄ ꯌꯥꯔꯦ ꯆꯠꯅꯤ ꯑꯩꯅ ꯍꯥꯏꯕꯗꯤ ꯁꯤꯌꯣꯔꯗꯤ ꯑꯣꯏꯗꯦ ꯍꯥꯏꯗꯤ ꯏꯝꯐꯥꯜꯒꯤꯁꯦ ꯏꯝꯐꯥꯜꯗ ꯐꯖ ꯑꯗꯨꯝ ꯊꯕꯛ ꯇꯧꯔꯒ ꯂꯩꯔꯗꯤ ꯁꯨꯇꯤ ꯄꯥꯛ ꯐꯪꯅꯗꯦꯅ ꯑꯗꯨꯒꯤꯅꯤꯗ
ꯍꯦ ꯍꯦ ꯑꯗꯨ ꯑꯗꯨ ꯈꯜꯂꯒ ꯂꯩꯗꯤ ꯌꯥꯔꯔꯣꯏ
ꯑꯁ ꯅꯨꯡꯉꯥꯏꯔꯣꯏ ꯍꯟꯗꯛ ꯈ꯭ꯔꯤꯁꯃꯥꯁꯁꯨ
ꯅꯨꯡꯉꯥꯏꯔꯣꯏ
ꯎꯝ
ꯀꯩꯒꯤ
ꯑꯥ ꯌꯨꯝ ꯌꯥꯝ ꯍꯟꯗꯛꯁꯦ ꯍꯟꯗꯛ ꯆꯍꯤꯁꯦ ꯌꯥꯝ ꯄꯥꯟꯈ꯭ꯔꯦꯕ ꯕꯤ ꯋꯥꯏꯞꯁꯤꯡꯗꯣ ꯑꯗꯨꯒꯤ ꯅꯨꯡꯉꯥꯏꯔ
ꯅꯃꯥꯟꯅꯕꯤ ꯍꯣꯏ ꯀꯌꯥ ꯀꯌꯥ ꯄꯥꯟꯈ꯭ꯔꯕꯣ ꯌꯨꯝ ꯄꯥꯟꯕꯣꯏ ꯀꯌꯥ ꯂꯩꯔꯕꯣ
ꯏꯃꯥꯟꯅꯕꯤ ꯍꯟꯗꯛꯁꯦ ꯑꯃ ꯄꯥꯟꯈ꯭ꯔꯦ ꯍꯟꯗꯛ ꯆꯍꯤꯗ ꯄꯥꯟꯈ꯭ꯔꯦ ꯑꯃ ꯑꯗꯨ ꯑꯗꯨꯅꯁꯨ ꯄꯥꯟꯈ꯭ꯔꯦ ꯑꯅꯤꯗꯤ ꯄꯥꯟꯈ꯭ꯔꯦꯗ
ꯍꯥ ꯑꯆꯥ ꯑꯆꯥ
ꯑꯗꯨ ꯅꯠꯇꯅ ꯑꯇꯩ ꯃꯤ ꯑꯇꯩꯁꯨ ꯍꯟꯗꯛ ꯆꯍꯤꯁꯦ ꯌꯥꯝ ꯄꯥꯟꯈ꯭ꯔꯦꯕ ꯃꯤ ꯇꯔꯥꯒꯨꯝꯕꯗꯤ ꯑꯣꯏꯔꯝꯒꯅꯤ ꯌꯨꯝ ꯄꯥꯟꯈꯤ
ꯇꯔꯥ ꯍꯥꯏꯕ
ꯑꯥ ꯌꯨꯋꯥꯑꯦꯐꯁꯤꯒꯤ ꯌꯥꯝꯃꯦ ꯍꯟꯗꯛ ꯆꯍꯤꯅ ꯈ꯭ꯋꯥꯏꯗꯒꯤ ꯌꯥꯝꯃꯦ ꯌꯨꯝ ꯄꯥꯟꯕꯒ ꯂꯨꯍꯣꯡ ꯒ ꯂꯩꯕꯗꯣ
ꯑꯣ ꯑꯣ ꯌꯥꯏꯅꯦ ꯑꯗꯨꯗꯤ
ꯅꯪ ꯂꯥꯛꯀꯦ ꯍꯥꯏꯕ꯭ꯔꯣ ꯂꯥꯛꯅꯤꯡꯕ꯭ꯔꯣ
ꯂꯥꯛꯅꯤꯡꯉꯤꯅꯦꯍꯦ ꯀꯃꯥꯏꯅ ꯇꯧꯕꯖꯥꯠꯅꯣ ꯍꯥ
ꯅꯨꯡꯉꯥꯏꯕꯅꯤꯗ ꯑꯩꯈꯣꯏ ꯈ꯭ꯔꯤꯁꯃꯥꯁꯇꯤ ꯅꯨꯡꯉꯥꯏꯕꯅꯤꯗ ꯑꯩꯈꯣꯏ ꯈꯨꯟꯒꯤ ꯈ꯭ꯔꯤꯁꯃꯥꯁꯇꯤ ꯈ꯭ꯔꯤꯁꯃꯥꯁ ꯀꯦꯔꯣ ꯒꯨꯝꯕꯁꯨ ꯆꯠꯂꯦ ꯍꯥꯏꯕꯗꯤ ꯌꯨꯝ ꯌꯨꯝꯗ ꯆꯠꯇꯤꯅ ꯑꯗꯨꯗꯤ ꯅꯪ ꯈꯥꯡꯔꯝꯒꯅꯤ
ꯑꯩ ꯑꯗꯨꯗꯤ ꯈꯪꯉꯦ ꯍꯥꯏꯕꯗꯤ ꯗꯦꯠ ꯀꯌꯥꯗꯒꯤ ꯍꯥꯏꯕꯗꯤ ꯗꯦꯠ ꯇ꯭ꯋꯦꯟꯇꯤ ꯐꯣꯔ
ꯇ꯭ꯋꯦꯟꯇꯤ ꯇ꯭ꯋꯦꯟꯇꯤ ꯇꯨ ꯇ꯭ꯋꯦꯟꯇꯤ ꯊ꯭ꯔꯤꯗ ꯑꯍꯣꯏ ꯇꯧꯅꯤꯕ ꯀ꯭ꯔꯤꯁꯃꯥꯁ ꯈꯔ
ꯎꯝ
ꯑꯁ ꯋꯥꯔꯤ ꯅꯨꯡꯉꯥꯏꯕ ꯍꯥꯏꯁꯦ ꯈ꯭ꯔꯤꯁꯃꯥꯁ ꯗꯤꯀꯣꯔꯦꯁꯟ ꯇꯧꯕ ꯃꯇꯝꯗꯅꯤꯗ ꯈ꯭ꯔꯤꯁꯃꯥꯁ ꯑꯃꯨꯛ ꯌꯥꯎꯔꯗꯤ ꯅꯨꯡꯉꯥꯏꯇꯦ ꯕꯤꯋꯥꯏꯁꯤꯡꯅ ꯌꯨꯠꯁꯤꯡꯅ ꯗꯦꯀꯣꯔꯦꯁꯟ ꯇꯧꯕꯗꯣ ꯑꯗꯨꯅꯦ ꯅꯨꯡꯉꯥꯏꯕ
ꯗꯦꯀꯣꯔꯦꯁꯟ ꯇꯧꯕ ꯃꯇꯝꯗ ꯁꯨꯝ ꯋꯥꯊꯤ ꯉꯥꯡꯅꯕꯗꯣ
ꯑꯗꯨ ꯑꯗꯨꯃꯥꯏꯅ ꯇꯧꯔꯒ ꯔꯤꯐ꯭ꯔꯦꯁꯃꯦꯟ ꯆꯥꯔꯒ ꯑꯗꯨꯝ ꯀꯩꯅꯣ ꯑꯗꯨꯝ ꯇꯧꯔꯒ ꯇꯧꯕꯗꯣ ꯅꯨꯡꯉꯥꯏꯗꯕ
ꯑꯥ ꯑꯥ ꯑꯥ ꯆꯨꯝꯃꯦ ꯆꯨꯝꯃꯦ
ꯑꯗꯣ ꯅꯣꯏꯒꯤꯅꯦ ꯀꯃꯥꯏꯅ ꯇꯧꯋꯦꯁꯦ ꯅꯣꯏꯒꯤ ꯅꯥꯒꯂꯦꯟꯗꯤ
ꯑꯩꯈꯣꯏꯗꯤ ꯀꯩꯁꯨ ꯇꯧꯗꯦ ꯆꯔꯆ ꯆꯠꯂꯦ ꯆꯥꯛ ꯆꯥꯔꯦ ꯂꯣꯏꯔꯦ
ꯅꯠꯇꯦ ꯍꯣꯜꯒꯨꯝꯕ ꯁꯦꯝꯗꯕ꯭ꯔꯥ ꯍꯥꯏꯕ ꯗꯦꯀꯣꯔꯦꯁꯟ ꯇꯧꯔꯒ
ꯑꯗꯨꯗꯤ ꯇꯧꯋꯦ ꯑꯗꯨꯕꯨ ꯑꯁꯤ ꯅꯥꯒꯥꯂꯦꯟꯗꯗꯤ ꯒꯦꯗꯔꯤꯡꯒꯨꯝꯕꯁꯦ ꯆꯠꯅꯗꯦꯕ
ꯌꯥꯝꯅ ꯑꯗꯨꯗꯤ ꯅꯨꯡꯉꯥꯏ
ꯍꯣꯏ ꯑꯗꯨꯒꯤ ꯅꯨꯡꯉꯥꯏꯇꯦ ꯑꯗꯣ ꯁꯝꯇꯥꯏꯝꯁ ꯑꯩꯈꯣꯏ ꯍꯧꯖꯤꯛ ꯃꯇꯥꯡ ꯃꯇꯥꯡꯗ ꯆꯍꯤ ꯈꯨꯗꯤꯡꯒꯤ ꯅꯠꯇꯦ ꯑꯗꯣ ꯃꯔꯛ ꯃꯔꯛꯇ ꯑꯩꯈꯣꯏ ꯔꯣꯡꯃꯩꯒꯤ ꯀꯣ ꯔꯣꯡꯃꯩꯒꯤ ꯃꯈꯣꯏ ꯆꯔꯆ ꯀꯥꯡꯕꯨ ꯑꯩꯈꯣꯏꯗ ꯄꯨꯜꯂꯦ ꯈ꯭ꯔꯤꯁꯃꯥꯁꯀꯨꯝꯕ ꯄꯨꯟꯕ ꯁꯝꯇꯥꯏꯝꯁ ꯅ꯭ꯌꯨ ꯌꯔꯒꯨꯝꯕ ꯄꯨꯟꯕ ꯑꯗꯨꯗ ꯄꯨꯟꯕ ꯀꯥꯟꯗ ꯑꯩꯈꯣꯏꯁꯨ ꯆꯠꯂ ꯅꯨꯃꯤꯠ ꯑꯃ ꯑꯣꯟꯂꯤ ꯋꯥꯥꯟꯗꯦ
ꯈ꯭ꯔꯤꯁꯃꯥꯁ ꯐꯤꯁꯀꯨꯝꯕꯗꯤ ꯆꯥꯕ꯭ꯔꯥ
ꯍꯣꯏ ꯍꯣꯏ ꯍꯣꯏ ꯑꯗꯨ ꯑꯗꯨ ꯆꯥꯏ
ꯍꯥꯎꯁ ꯍꯣꯜ ꯀꯌꯥ ꯂꯩꯒꯦ ꯍꯥꯏꯕ ꯆꯥꯔꯆꯇ ꯍꯥꯏꯕꯗꯤ ꯃꯤ ꯃꯦꯝ
ꯑꯝ ꯍꯝ ꯑꯩꯈꯣꯏ ꯌꯥꯝꯃꯗ ꯇ꯭ꯋꯦꯟꯇꯤ ꯐꯇꯤꯗꯤ ꯌꯧꯔꯝꯃꯣꯏꯗ ꯐꯤꯐꯇꯤꯟ ꯈꯛꯇ ꯑꯗꯨꯃꯥꯏ ꯑꯣꯏꯔꯕꯅꯤꯗ
ꯏꯇꯥꯎ ꯑꯣꯏꯕꯒꯤꯅꯦ ꯅꯨꯡꯉꯥꯏꯇꯕꯗꯣ ꯑꯩꯈꯣꯏ ꯈꯨꯟꯗꯤ ꯇꯨ ꯍꯟꯗ꯭ꯔꯦꯗ ꯌꯥꯎꯗꯧꯔꯦ ꯋꯥꯟ ꯁꯦꯚꯦꯟꯇꯤ ꯍꯦꯜꯂꯦ
ꯑꯗꯨ ꯈꯛꯇ ꯅꯠꯇꯕ ꯑꯩꯈꯣꯏꯗꯤ ꯂꯩꯃꯤꯟꯅꯕꯁꯦ ꯇꯣꯉꯥꯟ ꯇꯣꯉꯥꯟꯅ ꯃꯐꯝ ꯑꯃꯗ ꯂꯩꯇꯦꯕ ꯌꯥꯝ ꯂꯥꯞ ꯂꯥꯞꯅ ꯂꯩꯌꯦꯕ ꯃꯤ ꯃꯌꯥꯝꯁꯦ ꯑꯗꯨꯒꯤ ꯄꯨꯟꯕ ꯃꯇꯝꯗꯁꯨ ꯃꯤ ꯃꯌꯥꯝꯁꯦ ꯂꯥꯛꯇꯤ ꯂꯥꯛꯀꯅꯤ ꯑꯗꯨꯕꯨ ꯍꯟꯅꯤꯡꯉꯥꯏ ꯍꯣꯠꯅꯕꯗꯣ ꯅꯨꯡꯗꯥꯡꯗ ꯑꯁ ꯊꯦꯡꯉꯅꯤꯌꯦ ꯒꯦꯗ꯭ꯔꯤꯡ ꯑꯁꯤ ꯃꯇꯝꯁꯨ ꯊꯦꯡꯅꯅꯤ ꯒꯥꯔꯤ ꯐꯪꯉꯔꯦ ꯑꯗꯨ ꯇꯧꯔꯦ ꯍꯥꯏꯕꯒꯤ ꯅꯨꯡꯉꯥꯏꯇꯕ ꯂꯣꯏꯁꯤꯟꯕ ꯀꯥꯟꯁꯨ
ꯑꯗꯨꯗꯤ ꯖꯁ ꯑꯣꯞꯖꯥꯔꯞ ꯇꯧꯕꯒ ꯈꯔ ꯃꯥꯟꯅꯔꯦꯅꯦ
ꯍꯣ ꯍꯣꯏ ꯍꯣꯏ ꯑꯗꯨꯅꯦ
ꯃꯥꯔ ꯑꯃ ꯂꯩꯔꯦ
ꯑꯗꯨꯒꯤꯅꯦ ꯑꯗꯨꯒꯤꯅꯦ ꯑꯩꯈꯣꯏ ꯇꯤ ꯑꯦꯁ ꯌꯨꯒ ꯁꯤ ꯀꯔꯤꯗꯩ ꯑꯩꯅ ꯌꯥꯝ ꯑꯦꯛꯇꯤꯚ ꯑꯣꯏꯔꯤꯁꯤ
ꯅꯣꯏꯗ ꯑꯥ ꯈ꯭ꯔꯤꯁꯃꯥꯁ ꯀꯨꯝꯕ ꯁꯦꯂꯦꯕ꯭ꯔꯦꯠ ꯇꯧꯕ ꯐꯪꯗꯕꯒꯤ
ꯑꯗꯨꯅꯦ ꯑꯗꯨꯗ
ꯥꯏꯗꯦ ꯇꯥꯎꯋꯥ
ꯑꯗꯨꯅꯦ ꯀꯣꯂꯦꯖ ꯀꯥꯕ ꯀꯥꯟꯗ ꯈꯔ ꯏꯔꯥꯡ ꯇꯧꯗ꯭ꯔꯗꯤꯀꯣ ꯄꯥꯈꯪ ꯄꯨꯟꯁꯤꯁ ꯂꯣꯏꯈ꯭ꯔꯅꯦꯕ
ꯑꯁ ꯀꯣꯂꯦꯖ ꯀꯥꯔꯤꯉꯩꯗ ꯏꯔꯥꯡ ꯇꯧꯗꯣꯏꯗ ꯍꯥꯏꯔꯗꯤ ꯏꯔꯥꯡ
ꯑꯁ ꯅꯈꯣꯏ ꯒꯦ ꯑꯗꯣꯅ ꯑꯩ ꯑꯩꯈꯣꯏ ꯀꯩꯀꯩꯅꯣ ꯑꯩꯈꯣꯏ ꯑꯩꯈꯣꯏ ꯍꯣꯏ ꯑꯃꯅꯤ ꯑꯗꯤ ꯇꯧꯋꯦ ꯑꯗꯣ ꯃꯤ ꯃꯌꯥꯝꯁꯦ ꯁꯨꯝ ꯑꯦꯛꯇꯤꯞ ꯌꯥꯝ ꯑꯣꯏꯗꯦꯗ ꯍꯥꯏꯗꯤ ꯑꯁ ꯂꯩꯅ ꯏꯁꯩ ꯁꯛꯀꯦ ꯅꯠꯇ꯭ꯔꯗꯤ ꯑꯁꯤ ꯇꯧꯒꯦ ꯑꯟꯗꯥ ꯇꯧꯒꯦ ꯍꯥꯏꯕꯒꯤ ꯂꯩꯇꯦꯕ ꯑꯩꯅ ꯁꯨꯝ ꯏꯃꯥꯟꯅꯕ ꯃꯌꯥꯝ ꯁꯨꯝ ꯊꯦꯡꯅꯕ ꯀꯥꯟꯗꯀꯣ
ꯑꯗꯨ ꯍꯥꯏꯔꯒ ꯅꯪ ꯏꯁꯄꯣꯔꯠꯇ ꯌꯥꯎꯕ ꯎꯗꯦꯅꯦ
ꯑꯩ ꯏꯁꯄꯣꯔꯠꯁ ꯅꯥꯔꯛꯇꯦꯅꯦ ꯑꯩ
ꯑꯁꯄꯣꯠ ꯑꯁꯄꯣꯠ ꯑꯗꯨꯝ ꯇꯤ ꯑꯦꯁ ꯌꯨꯒꯤ ꯅꯠꯇ꯭ꯔꯒꯁꯨ ꯂꯩꯉꯣꯡ ꯄꯨꯨꯏꯒꯤ ꯏꯁꯄꯣꯔꯠꯁ ꯑꯃ ꯂꯩꯌꯦꯅ
ꯑꯥ
ꯆꯥꯛ ꯆꯥꯃꯤꯟꯅꯕꯒꯨꯝꯕ ꯆꯠꯄ꯭ꯔꯥ ꯅꯪ
ꯑꯥ ꯆꯥꯛ ꯆꯥꯛ ꯆꯥꯃꯤꯟꯅꯕ ꯀꯥꯟꯗꯗꯤ ꯆꯠꯇꯧ ꯃꯥꯜꯂꯦ ꯑꯣꯔꯒꯅꯥꯏꯁ ꯇꯧꯕ ꯀꯥꯟꯗꯗꯤ ꯌꯥꯎꯋꯦꯀꯣ
ꯑꯩꯈꯣꯏꯗꯤ ꯌꯥꯝ ꯌꯥꯎꯔꯝꯃꯦ ꯂꯥꯆꯝꯒ ꯑꯩꯈꯣꯏꯗꯤ ꯆꯞ ꯆꯥꯃꯤꯟꯅꯕ ꯑꯗꯨꯝ ꯐꯦꯔꯋꯥ ꯑꯣꯐꯤꯁꯀꯨꯝꯁꯦ ꯑꯅꯤ ꯑꯍꯨꯝꯔꯛꯗꯤ ꯌꯥꯎꯔꯝꯕ ꯌꯥꯏ
ꯊꯣꯛ ꯆꯤꯟꯕꯒ ꯑꯁ ꯈꯪꯗꯣꯏꯅꯦ ꯑꯁꯤ ꯑꯩꯈꯣꯏꯅ ꯇꯦ꯭ꯁꯁꯨ ꯇꯧꯔꯅꯤ ꯅꯈꯣꯏ ꯂꯥꯛꯑꯒ ꯑꯁ ꯖꯦ ꯔꯦꯁꯀ꯭ꯌꯨ ꯀꯥꯡꯒꯨꯈꯣꯏꯅ ꯂꯥꯛꯑꯒ ꯁꯅꯥꯔꯅꯤꯗꯅ ꯑꯗꯣ ꯑꯩꯈꯣꯏꯗꯤ ꯁꯟꯅꯕ ꯀꯥꯟꯗ ꯄꯩꯁꯥ ꯌꯥꯝ ꯆꯪꯉꯦ ꯃꯤ ꯑꯁꯤ ꯊꯕꯛ ꯇꯧꯗꯗꯤ ꯌꯥꯗꯦ ꯑꯗꯨ ꯇꯧꯕꯗꯔꯗꯤ ꯌꯥꯗꯦ ꯍꯥꯏꯕ ꯏ ꯌꯥꯝ ꯀꯃꯥꯏ ꯍꯥꯏꯅꯤ ꯃꯤ ꯃꯌꯥꯝ ꯁꯣꯏꯗ꯭ꯔꯤꯉꯥꯏ ꯍꯣꯠꯅꯕ ꯀꯥꯟꯗ ꯅꯈꯣꯏ ꯊꯕꯛ ꯁꯕ ꯂꯣꯏꯔꯦ ꯍꯥꯏꯔꯒ ꯌꯨꯝ ꯍꯟꯕ ꯀꯥꯟꯁꯨ ꯑꯩꯈꯣꯏꯗꯤ ꯁꯨꯝ ꯊꯕꯛ ꯂꯩꯌꯦ ꯍꯥꯏꯕ ꯇꯥꯔꯦ
ꯑꯗꯨꯁꯨ ꯂꯥꯁ ꯗꯦꯒꯨꯝꯕꯗꯗꯤ ꯆꯥꯛ ꯆꯥꯅꯩꯩꯅ ꯆꯥꯛ ꯆꯥꯃꯤꯟꯅꯕꯗꯨ
ꯑꯩꯈꯣꯏ ꯇꯤ ꯑꯩꯅꯗꯤ ꯇꯤ ꯑꯦꯁꯨꯗ ꯁꯨꯝ ꯆꯥꯕ
ꯑꯩ
ꯑꯗꯨ ꯑꯗꯨ ꯃꯇꯝꯗ ꯑꯩ ꯑꯩꯈꯣꯏ ꯔꯣꯡꯃꯩ ꯂꯣꯟꯁꯨ ꯐꯖꯅ ꯉꯥꯡꯕ ꯍꯩꯇ꯭ꯔꯤꯗ
ꯔꯣꯡꯃꯩꯗ ꯉꯥꯡꯕ ꯍꯩ ꯍꯩꯕ ꯍꯩꯇꯕ ꯅꯠꯇꯦ ꯆꯥꯕ ꯆꯥꯕ ꯌꯥꯎꯗꯕ ꯗ ꯑꯪꯗꯤ
ꯍꯣꯏ ꯑꯗꯣ ꯑꯗꯨꯃꯥꯏꯁꯨ ꯑꯣꯏꯔꯝꯃꯣꯏ ꯑꯧ ꯑꯣ ꯑꯗꯨꯃꯥꯏꯁꯨ ꯑꯣꯏꯔꯝꯒꯅꯦꯕ ꯑꯗꯨ ꯃꯇꯝꯗꯀꯣ
ꯀ ꯍꯩꯄꯥꯁꯕꯒꯤꯅꯦ
ꯀꯔꯤ ꯍꯩꯄꯥꯔꯣꯍꯦ ꯍꯩꯄꯥ ꯁꯥꯅꯤꯡꯉꯩ ꯃꯇꯝ ꯂꯩꯇꯤꯌꯦ
ꯑꯃꯨꯀ ꯇꯧꯔꯛ ꯑꯣ
ꯍꯣꯏ ꯍꯣꯏ